ꯍꯥꯎ
ꯇꯥꯔꯕꯣ
ꯌꯨꯝꯗ ꯂꯩꯔꯤꯕ
ꯂꯩꯔꯤꯌꯦ
ꯕ꯭ꯔꯦꯠꯇ ꯕꯠꯇꯔ ꯇꯩꯔꯒ ꯆꯥꯔꯝꯕꯅꯤꯗ
ꯍꯥꯎꯔꯝꯅꯤꯅꯦ
ꯎꯝ ꯍꯥꯎꯋꯦ ꯑꯩ ꯌꯥꯝ ꯀꯟꯅ ꯁꯤꯡꯉꯥꯒ ꯆꯥꯔꯤ ꯍꯧꯖꯤꯛꯒꯥꯟ
ꯆꯥꯎ ꯆꯥꯎ ꯆꯥꯁꯤꯜꯂꯣ ꯆꯥꯁꯤꯜꯂꯣ ꯐꯤꯒꯔ ꯁꯦꯝꯒꯗꯝꯅꯦ ꯑꯩꯁꯨ ꯐ꯭ꯔꯦꯁꯔ ꯐ꯭ꯔꯦꯁꯔ ꯅꯠꯇꯦ ꯐꯤꯌꯔꯋꯦꯜ ꯅꯪꯅꯕ ꯑꯝꯇ ꯁꯦꯝꯒꯦ ꯇꯧꯕ ꯌꯥꯗ꯭ꯔꯤ ꯌꯨꯝꯗ ꯂꯩꯕꯁꯦ ꯌꯥꯗꯦ ꯑꯍꯥꯎꯕꯖꯦ
ꯍꯌꯦꯡꯁꯨ ꯍꯌꯦꯡꯁꯨ ꯃꯨꯛ ꯉꯥ ꯂꯩ ꯉꯔꯥꯡꯁꯨ ꯃꯨꯛ ꯉꯥ ꯆꯥꯔꯦ ꯅꯍꯥꯜ ꯂꯥꯛꯄ ꯅꯍꯥꯜ ꯂꯥꯛꯄꯗꯣ ꯈꯛꯇꯅꯦꯅ ꯏꯟꯖꯥꯡ ꯈꯔ ꯍꯥꯏꯗꯤ ꯑꯗꯨꯝ ꯍꯥꯎ ꯌꯨꯝꯒꯤ ꯑꯗꯨꯝ ꯊꯣꯡꯕꯨꯗꯤ ꯆꯥꯔꯁꯨ ꯑꯃ ꯈꯔ ꯍꯥꯎ ꯆꯥꯗ꯭ꯔꯤꯁꯦ ꯉꯁꯤꯅ ꯑꯃꯨꯛ ꯉꯥꯅꯨ ꯆꯥꯗꯣꯔꯦ
ꯎꯝ ꯎꯝ ꯎꯝ
ꯉꯥꯅꯨ ꯉꯧꯔꯤ ꯑꯩꯈꯣꯏ ꯆꯦꯅ ꯀꯟꯅ ꯑꯗꯨ ꯑꯗꯨꯏ ꯁꯦꯝꯃꯝꯕꯅꯤ
ꯆꯥꯒꯗꯧꯅꯤ ꯄꯨꯟꯁꯤ ꯍꯥꯢꯁꯤꯗꯤ
ꯎꯝ ꯀꯔꯤꯌꯥ ꯅꯪꯖꯣ ꯑꯗꯨꯗ ꯂꯩꯔꯒ
ꯆꯥꯔꯣꯏꯍꯦ ꯆꯥꯒꯗꯧꯅꯦ ꯍꯥꯏꯕ ꯄꯨꯟꯁꯤꯁꯤꯗꯤ ꯆꯥꯒꯗꯧꯕꯅꯤ ꯍꯥꯏꯕ ꯑꯩꯗꯤ ꯕ꯭ꯔꯦꯠ ꯆꯥꯏ ꯍꯥꯏꯗꯣ ꯆꯥꯛ ꯆꯥꯗꯕꯤꯗ ꯕ꯭ꯔꯦꯠ ꯆꯥꯏ ꯍꯥꯏꯕ ꯅꯠꯇꯦꯀꯣ ꯆꯥꯛꯁꯨ ꯆꯔꯒ ꯕ꯭ꯔꯦꯠꯁꯤꯁꯨ ꯎꯝ ꯍꯥꯎꯕꯒꯤ ꯆꯥꯕ ꯍꯥꯏꯇꯥꯔꯦ ꯗꯥꯏꯠꯀꯤ ꯆꯥꯕ ꯅꯠꯇꯦ
ꯑꯣ ꯑꯥ ꯑꯩ ꯅꯪ ꯆꯥꯛ ꯆꯥꯗꯕꯤꯗ ꯕ꯭ꯔꯦꯠ ꯆꯥꯔꯤꯕꯅ ꯋꯥꯈꯜꯁꯤꯗ ꯗꯥꯏꯠ ꯇꯧꯕꯒꯤ ꯈꯟꯕꯀꯣ
ꯑꯃꯨꯜꯒꯨꯝꯕ ꯇꯩꯔꯒ ꯕ꯭ꯔꯦꯠ ꯊꯣꯠ ꯊꯣꯠ ꯂꯥꯎꯕ ꯑꯃ ꯀꯩꯅꯣꯗꯣ ꯑꯗꯨꯗꯨꯒ ꯆꯥꯕꯗꯣ ꯌꯥꯝꯅ ꯍꯥꯎꯋꯦꯕ
ꯎꯝ ꯎꯝ ꯀꯩꯅꯣ
ꯎꯝ
ꯑꯩꯈꯣꯏꯒꯤ ꯌꯨꯝꯌꯦꯛ ꯆꯪꯐꯝꯗ ꯌꯨꯝ ꯑꯃ ꯁꯥꯕꯗꯣ ꯑꯃ ꯀꯩꯅꯣꯍꯣꯏꯒꯤ ꯀꯩꯅꯣꯍꯣꯏꯗꯣ ꯑꯗꯨꯗꯣ ꯃꯣꯏꯒꯤ ꯍꯌꯦꯡ ꯁꯪꯒꯥꯗꯣꯔꯦꯕ
ꯎꯝ
ꯍꯌꯦꯡ ꯁꯪꯒꯥꯗꯧꯔꯦ ꯑꯗꯨꯗꯨꯒꯤ ꯍꯌꯦꯡꯁꯨ ꯑꯃꯨꯛ ꯁꯪꯒꯥꯕꯒꯤ ꯃꯣꯏꯒꯤ ꯌꯨꯝ ꯌꯨꯝꯁꯨ ꯀꯩ ꯃ‌ꯣꯏ ꯌꯨꯝꯗꯨ ꯐꯖꯩꯌꯦ ꯍꯥꯏꯗꯤ ꯌ‌ꯦꯛ ꯆꯪꯉꯛꯄꯗ ꯎꯕꯗꯨꯗ ꯃꯣꯏꯒꯤ ꯔꯪꯁꯤꯒꯁꯨ ꯋꯥꯏꯠ ꯑꯥ ꯋꯥꯏꯠꯀ ꯕ꯭ꯂꯨ ꯕ꯭ꯂꯨꯗ ꯑꯃꯥ ꯂꯥꯏꯇ ꯕ꯭ꯂꯨꯗ‌ꯣ ꯄꯥꯎꯋ‌ꯣ ꯂꯩꯒ‌ꯦꯕꯨ ꯉꯍꯥꯛꯇꯅ‌ꯦ ꯑꯗꯨꯗꯨꯒ ꯇꯧꯋꯦꯕ ꯑ ꯑꯗꯨꯗꯨꯒꯤ ꯃꯣꯏꯁꯤ ꯌꯨꯝꯖ ꯁꯪꯒꯥꯕꯩ ꯀꯟꯅ ꯂꯥꯡꯉꯤ ꯃꯣꯏꯁꯨ ꯂꯣꯏꯁꯤꯟꯅꯕ ꯍꯣꯠꯅꯕꯗ ꯃꯣꯏ ꯉꯁꯥꯏꯁꯨ ꯏꯟꯖꯡꯅꯥꯄꯤ ꯁꯦꯝꯕ ꯃꯇꯦꯡ ꯈꯔ ꯄꯥꯡꯉꯝꯕꯅꯦ
ꯎꯝ
ꯃꯣꯏ ꯐꯤꯔꯣꯜ ꯀꯩ-ꯀꯩꯗ‌ꯣ ꯑꯁ ꯌꯨꯝ ꯂꯣꯏꯁꯤꯟꯕ ꯀꯥꯏꯁꯦ ꯋꯥꯗꯤ ꯋꯥꯕ ꯖꯥꯠꯅ‌ꯦ ꯃꯣꯏ ꯉꯁꯥꯏ ꯂꯣꯏꯁꯤꯟꯕ ꯊꯕꯛ ꯂꯣꯏꯈꯤꯔꯣꯏ ꯋꯥꯠꯂꯤ ꯃꯣꯏ ꯊꯕꯛꯁꯦ ꯂꯣꯏꯈꯤꯔꯣꯏ
ꯋꯥꯕꯅꯤꯅ‌ꯦ ꯌꯨꯝ ꯂꯣꯏꯁꯤꯟꯕꯒꯁꯦ
ꯎꯝ
ꯈꯪꯗ‌ꯦꯗ ꯁꯥꯕꯅ ꯎꯪꯕꯁꯤꯗ ꯈꯣꯏꯒꯤꯁꯨ ꯁꯥꯅꯤꯡꯉꯝꯗꯧꯔꯤꯃꯤꯅ‌ꯦ
ꯃꯥꯅꯤ ꯈ‌ꯣꯏ ꯈ‌ꯣꯏꯁꯨ ꯁꯥꯅꯤꯡ ꯃꯣꯏ ꯐꯖꯕꯁ‌ꯦ ꯎꯕꯗ
ꯑ
ꯈ‌ꯣꯏ ꯆ‌ꯦꯅ ꯑꯩꯉꯣꯟꯗ ꯈꯣꯏ ꯆ‌ꯦꯅ ꯑꯩꯉꯣꯟꯗ ꯑꯦꯝ ꯑꯦ ꯐꯥꯔꯁ ꯀ꯭ꯂꯥꯁ ꯂꯥꯛꯑꯣ ꯌ‌ꯦ ꯈꯨꯀꯧꯒꯁꯦ ꯌ‌ꯦꯡꯎ
ꯍ ꯍ ꯑ‌ꯦꯝ ꯑꯦ ꯐꯥꯔꯁ ꯀ꯭ꯂꯥꯁ ꯍꯥꯏꯅ‌‌ ꯀꯧꯌ‌ꯦꯕ
ꯀꯧꯔꯛ ꯑꯣ ꯍꯥꯏꯔ‌ꯣ ꯍꯨꯝ ꯈꯨꯀꯧꯒꯁꯦ ꯁꯛꯁꯦ ꯀꯥꯛꯅꯅꯤ ꯀꯧꯔꯤꯁꯦ ꯑꯦꯝ ꯑꯦ ꯐꯥꯔꯁ ꯀꯥꯥ꯭ꯂꯁ ꯅ ꯑ‌ꯦꯃꯦꯠ ꯂ‌ꯣꯏꯕꯤ ꯀꯔꯤꯅꯣꯕ ꯁꯤ ꯀꯩ ꯈꯨꯀꯧꯅꯣꯕ ꯑꯩꯅꯒ ꯑꯍꯥꯟꯕ ꯑꯦꯝ ꯑꯦ ꯂ‌ꯣꯏꯕꯒ ꯃꯥꯟꯂꯣꯏꯗ꯭ꯔꯕ ꯃꯤ ꯇꯥꯔꯒ ꯏꯕꯨꯡꯉꯣ ꯏꯕꯨꯡꯉꯣ ꯂꯥꯛꯑꯣ ꯂꯥꯡꯒꯗꯣ ꯀꯩꯅꯣꯝ ꯂꯥꯛꯑꯣ ꯆꯤꯆꯦꯖꯨ ꯂꯥꯛꯑꯣ ꯎ ꯐꯥꯔꯁ ꯀꯥ꯭ꯂꯁ ꯐꯥꯎꯔꯦ ꯐꯥꯔꯁ ꯀꯥ꯭ꯂꯁ ꯐꯥꯎꯗꯧꯔ‌ꯦ ꯀꯩꯅꯣ ꯐꯥꯔꯁ ꯀ꯭ꯂꯥꯁꯅꯦ ꯐꯥꯎꯗꯣꯏꯁꯦ ꯑꯩꯅ ꯁꯦꯀꯦꯟ ꯀ꯭ꯂꯥꯁꯇꯤ ꯅꯠꯇꯦ ꯒꯣꯜ ꯃꯦꯗꯥꯜꯂꯤꯁ ꯑꯣꯏꯗ꯭ꯔꯁꯨ ꯐꯥꯔꯁ ꯀ꯭ꯂꯥꯁꯅꯤ ꯄꯥꯎꯗꯣꯏꯁꯦ ꯒ‌ꯣꯜ ꯃꯦꯗꯥꯜꯂꯤꯁ ꯀꯥꯏꯗꯨꯗꯤ ꯉꯝꯃꯔ‌ꯣꯏꯗ
ꯎꯝ
ꯂꯣꯏꯒ꯭ꯔꯦꯕ ꯑꯦꯝ ꯑꯦꯁꯦ ꯑꯃꯗ ꯑꯃꯨꯛ ꯇꯝꯃꯒ ꯐꯖꯅ ꯑꯃꯨꯛ ꯀꯩꯅꯣ ꯇꯧꯔꯒ
ꯍꯟꯗꯛ ꯐꯥꯔꯁ ꯍꯟꯇꯛ ꯐꯥꯔꯁ ꯀ꯭ꯂꯥꯁꯇ ꯐꯥꯎꯗꯧ ꯃꯟꯖꯤꯟꯂꯛ ꯑꯩꯗꯤ‌ꯃꯥꯟ ꯃꯥꯟꯕꯨ ꯃꯥꯟꯖꯤꯟꯂꯛꯇ꯭ꯔ‌ꯦꯕ
ꯀꯩꯒꯤꯅꯣ ꯃꯥꯥꯟꯖꯤꯜꯂꯛꯇ꯭ꯔꯤꯁꯦ ꯎꯝ ꯁꯤꯒꯤ ꯍꯣꯏ ꯍꯣꯏ ꯍꯣꯏ ꯈ‌ꯣꯏꯕꯥꯅꯗꯤ ꯏꯟꯖꯥꯡ ꯀꯥꯅꯤꯅ ꯁꯣꯝꯗ ꯆꯪꯉꯣ ꯅꯕꯥꯏꯅꯤ ꯀꯩꯗꯧꯅꯣ ꯆꯪꯉ‌ꯣ ꯀꯩ ꯆꯪꯉ‌ꯣ ꯍꯥꯏꯕꯅꯦ ꯏꯕꯨꯡꯉꯣ ꯑꯥꯁ ꯅꯣꯏꯁꯤꯗꯤ ꯆꯪꯉꯣ ꯅꯦꯆꯥꯅ ꯀꯧꯔꯕꯅꯦ
ꯀꯩ ꯍꯥꯏ ꯅꯪ ꯉꯥꯡꯅꯤ ꯄꯠ ꯄꯠ ꯇꯠꯂꯦ ꯍꯥ
ꯄꯥ ꯄꯥꯗꯕꯩ ꯅꯦꯗ
ꯄꯠ ꯄꯠ ꯇꯠꯂꯦ ꯑꯃꯝꯇ ꯐꯖꯅ ꯍꯥꯏꯕꯤꯔꯛꯑꯣꯕ ꯑꯩꯈꯣꯏꯒꯤ ꯏꯃꯨꯡꯁꯤꯅ ꯈꯔ ꯂꯥꯡꯃꯒꯅꯦ ꯑꯩꯗꯤ
ꯄꯥꯇ꯭ꯔꯗꯤ ꯍꯩꯇ꯭ꯔꯗꯤ ꯀꯃꯥꯏꯅ ꯐꯥꯎꯗꯧꯔꯤꯒꯦ
ꯍꯩꯇ꯭ꯔꯗꯤ ꯀꯔꯝ ꯍꯥꯏꯅ ꯇꯧꯗꯣꯔꯤ
ꯑ
ꯅꯪ ꯉꯥꯡꯏꯗꯣ ꯄꯠꯄꯠ ꯇꯠꯂꯦ ꯍꯥꯏꯕ ꯇꯥꯏꯌꯦ ꯇꯥꯏꯌꯦ ꯂꯨꯄꯥ ꯆꯥꯝꯌꯥꯡꯈꯩ ꯂꯧꯊꯣꯛꯏꯔꯥ ꯈꯪꯗꯤꯌꯦ
ꯑꯩꯁꯦ ꯍꯦꯛꯇ ꯀꯥꯎꯕ ꯍꯦꯛꯇ ꯀꯥꯎ
ꯀꯩꯗꯧꯕ
ꯍꯦꯛꯇ ꯀꯥꯎꯋꯦ ꯍꯥꯏꯕ
ꯀꯩꯅꯣ ꯀꯥꯎꯔꯤꯁꯦ
ꯁꯣꯝꯒꯤ ꯃꯤꯡ ꯄꯟꯒꯦ ꯇꯧꯕꯤꯔꯤꯕ
ꯎꯝ ꯇꯧꯕꯤꯌꯨ ꯇꯧꯕꯤꯌꯨ ꯀꯥꯏꯗꯦ ꯀꯥꯏꯗꯦ ꯉꯥꯅꯨꯁꯦ ꯃꯇꯨꯝ ꯂꯧꯊꯣꯔꯛꯑꯒꯅꯦ ꯁꯥꯏꯗ ꯆꯤꯛꯑꯒꯅꯦ ꯆꯥꯔ ꯂꯩꯁꯦ ꯑꯩꯅ
ꯌꯥꯝ ꯐꯩꯌꯦ
ꯅꯠꯇ꯭ꯔꯗꯤ ꯅꯇꯗꯤ ꯑꯥꯗ ꯂꯥꯡꯕꯅꯤꯅ ꯌꯥꯔꯣꯏꯗ꯭ꯔꯤꯕ ꯀꯣ
ꯎꯝ
ꯑꯗꯣ ꯍꯥꯎꯋꯦꯗꯦ ꯍꯥꯎꯋꯦ
ꯃꯔꯦꯟꯁꯦ ꯊꯣꯡꯁꯤꯔꯥ ꯉꯥꯟꯁꯤꯔꯥ ꯁꯤꯅꯦ ꯑꯩꯅ ꯈꯜꯂꯤꯁꯦ
ꯉꯥꯜꯂ ꯆꯥꯎꯑꯣ ꯍꯥꯎꯕꯅꯤ ꯌꯥꯝꯅ ꯆꯥꯛꯃꯥꯏꯗ
ꯎꯝ
ꯑꯗꯣꯅꯪ ꯍꯤꯡꯖꯥꯡ ꯆꯥꯅꯤꯡꯉꯥꯏ ꯂꯩ ꯍꯤꯡꯖꯥꯡ ꯆꯥꯅꯤꯡꯉꯥꯏ ꯂꯩꯇ꯭ꯔꯒꯗꯤ ꯊꯣꯡꯉꯣ
ꯉꯥꯡꯂꯒꯁꯨ ꯆꯥꯅꯤꯡꯕ ꯏꯟꯁꯥꯡ ꯑꯃꯁꯨ ꯊꯣꯡꯕ ꯇꯟꯕ ꯑꯩꯁꯦ ꯊꯣꯡꯗ꯭ꯔꯒꯗꯤ ꯑꯇꯩꯒꯤꯗ
ꯑꯦ ꯊꯣꯡꯉꯨ ꯀꯩꯅꯣ ꯀꯥꯏꯗꯦ ꯀꯩꯅꯣ ꯅꯪ ꯑꯥ ꯅꯊꯟꯗ ꯆꯥꯕꯕꯨ
ꯇꯟꯕꯗꯣ
ꯊꯟꯕ ꯍꯥꯏꯕ ꯑꯃꯁꯨ ꯂꯩꯔꯤꯕꯅꯤꯅ
ꯅꯪ ꯑꯃꯨꯔꯛ ꯇꯧꯔꯛꯇꯧ ꯋꯥꯠꯂꯤꯕ꯭ꯔꯕ
ꯍꯣꯏ ꯅꯪ ꯑꯗꯨ ꯋꯥꯔꯤꯗꯣ ꯇꯧꯔꯛꯑꯅꯨ ꯑꯩꯉꯣꯟꯗ ꯑꯩ ꯑꯩꯒꯤ ꯑꯃ ꯑꯃꯇꯪ ꯉꯥꯏꯔꯤꯕ ꯅꯗꯦ ꯅꯠꯇꯦ ꯃꯌꯥꯝꯕꯨꯗꯤ ꯋꯥꯠꯂꯤꯕꯀꯣ ꯑꯗꯣ ꯀꯩ ꯍꯥꯏꯅꯤ ꯑꯗꯣ ꯌꯥꯔꯦ ꯁꯤ ꯋꯥꯔꯤ ꯇꯧꯔꯔꯣꯏꯁꯦ ꯑꯇꯣꯞꯄ ꯋꯥꯔꯤ ꯁꯥꯟꯅꯁꯤ ꯌꯥꯗꯦꯕ ꯀꯣ ꯌꯨꯅꯣ
ꯎꯝ
ꯐꯣꯟꯁꯤꯁꯨꯅꯦ
ꯎꯝ
ꯑꯁ ꯈꯠꯅꯒ꯭ꯔꯦ ꯃꯣꯏꯒꯤꯅꯦ ꯉꯥꯅꯨ ꯁꯦꯝꯕꯁꯦ ꯑꯃ ꯑꯩꯈꯣꯏꯒꯤ ꯍꯦꯛ ꯊꯣꯛꯂꯛꯄꯒ ꯃꯃꯥꯡꯗ ꯂꯩꯕꯗꯣ ꯃꯣꯏ ꯉꯥꯅꯨ ꯁꯦꯝꯕ ꯈꯔ ꯍꯩꯕ ꯋꯥꯠꯂꯦꯕ
ꯉꯥꯅꯨꯁꯦ ꯉꯥꯅꯨꯁꯦ ꯆꯥꯎꯅ ꯆꯥꯕꯁꯦ ꯌꯥꯗꯦꯕ ꯌꯦꯟꯗꯕꯨ ꯌꯦꯟꯗꯕꯨ ꯆꯥꯎꯅ ꯆꯥꯕ ꯌꯥꯕ ꯋꯥꯅꯦꯕ
ꯑꯃ ꯃꯇꯨꯝꯗꯣ ꯆꯥꯎ ꯆꯥꯎꯅ ꯀꯛꯑꯦ ꯍꯥꯏꯕ ꯃꯣꯏꯅ ꯄꯤꯁꯇꯣ ꯃꯇꯨꯝ ꯑꯃ ꯄꯤꯁ ꯄꯤꯁꯇꯣ ꯎ ꯑꯗꯨ ꯉꯥꯅꯨ ꯉꯥꯅꯨꯗꯗꯤ ꯏꯁꯥꯁꯨ ꯌꯥꯝ ꯊꯣꯛꯇꯃꯤꯅ ꯃꯉꯣꯟꯗ ꯑꯗꯨꯃꯥꯏꯅ ꯀꯛꯄꯗꯣ ꯁꯥ ꯊꯪꯕꯗꯁꯨ ꯅꯨꯡꯉꯥꯏꯇꯦ ꯑꯗꯩ ꯈꯔ ꯅꯨꯡꯉꯥꯏꯇꯦꯕ ꯑꯃ ꯅꯣꯏꯔꯣꯝꯗꯩ ꯈꯔ ꯑꯩꯈꯣꯏꯔꯣꯝꯅ ꯈꯔ ꯆꯠꯂꯒ ꯈꯣꯡꯅꯥꯡ ꯂꯩꯕꯒꯤꯗꯣ ꯑꯗꯣ ꯈꯣꯡꯒꯥꯡ ꯂꯩꯕꯤꯗꯣ ꯃꯣꯏꯗꯤ ꯐꯖ ꯐꯖꯅ ꯀꯛꯑꯦꯕ ꯉꯥꯅꯨꯁꯦ ꯄꯤꯁꯁꯦ
ꯎꯝ ꯑꯩꯈꯣꯏ ꯃꯥꯅꯅꯦ ꯑꯗꯨꯗ ꯉꯥꯛꯇꯅꯤ ꯇꯧꯔꯤꯁꯦ ꯈꯣꯏꯁꯨ ꯐꯖꯕꯅꯦ
ꯑ ꯑꯩꯈꯣꯏꯁꯨ ꯑꯗꯨꯗ ꯑꯗꯨꯝ ꯇꯧꯋꯦ ꯗꯣ ꯗꯣꯒꯅꯦ ꯑꯗꯨꯒꯅꯦ ꯉꯁꯤꯗꯣ ꯊꯣꯡ ꯂꯣꯜ ꯂꯩꯔꯝꯃꯦ ꯑꯩꯅ ꯆꯠꯄꯗ ꯊꯣꯡ ꯍꯥꯡꯉꯝꯗ꯭ꯔꯦ ꯉꯁꯤꯗꯤ ꯂꯨꯍꯣꯡꯕ ꯑꯃꯁꯨ ꯂꯩꯌꯦ ꯑꯩꯈꯣꯏ ꯈꯨꯟꯗ
ꯈꯪꯉꯦ ꯑꯩꯈꯣꯏ ꯃꯥꯁꯨ ꯆꯠꯈꯤꯕꯅꯦ ꯑꯗꯨꯒꯤ ꯎꯝ
ꯑꯗꯨ ꯑꯗꯨꯗꯨꯒꯤ ꯂꯨꯍꯣꯡꯕꯗꯨꯁꯨ ꯂꯩꯕ ꯃꯣꯏꯗꯣ ꯍꯣꯏ ꯍꯣꯏ ꯍꯣꯏ ꯑꯣꯢꯔꯛꯒꯅꯤ ꯅꯣꯏꯒ ꯃꯔꯤ ꯃꯇꯥ ꯊꯣꯛꯅꯒꯨꯝ ꯇꯧꯗꯥꯢꯅꯦ ꯑ
ꯊꯣꯛꯇꯤ ꯊꯣꯛꯅꯗꯦꯍꯦ
ꯅꯣꯏ ꯑꯗꯨꯝ ꯀꯥꯎ ꯀꯥꯎꯅꯕꯗꯣ
ꯑꯝ
ꯎꯝ ꯑꯗꯨꯗꯨꯒ
ꯃꯣꯏ ꯃꯣꯏ ꯂꯩꯕꯩ ꯃꯥꯜꯂꯦꯕ ꯊꯣꯡ ꯍꯥꯡꯉꯝꯗ꯭ꯔꯦꯕ ꯑꯗꯨꯅ ꯑꯩꯈꯣꯏ ꯃꯃꯥꯡꯒꯤ ꯑꯍꯥꯡꯕꯁꯤꯗ ꯇꯧꯕꯅꯦꯕ ꯎꯝ ꯌꯥꯗ꯭ꯔꯦ
ꯅꯨꯡꯉꯥꯏꯔꯝꯅꯤ ꯌꯨꯝ ꯂꯩꯕꯁꯦ ꯑꯩ ꯌꯨꯝ ꯀꯨꯝꯅꯤꯡꯌꯦ
ꯂꯩ ꯅꯨꯡꯉꯥꯏꯌꯦ ꯑꯗꯣ ꯑꯩ ꯃꯟꯗꯦꯗ ꯂꯥꯛꯑꯅꯤ ꯉꯔꯥꯡ ꯅꯍꯥꯟ ꯅꯨꯃꯤꯠ ꯋꯥꯢꯅꯥꯁꯗꯦꯗ ꯂꯥꯛꯄꯅꯦ ꯃꯟꯗꯦꯗ ꯀꯥꯔꯅꯤ
ꯍꯦ
ꯍꯥꯏꯗꯤ ꯑꯩꯈꯣꯏ ꯃꯟꯗꯦꯗꯁꯨ ꯑꯩꯈꯣꯏ ꯑꯩꯈꯣꯏꯒꯤ ꯗꯤꯄꯥꯔꯠꯃꯦꯟꯒꯤ ꯑꯣꯏꯅ ꯆꯥꯛ ꯑꯃꯁꯨ ꯂꯩꯌꯦ
ꯑꯗꯨꯗꯨꯒ ꯑꯗꯨꯗꯨꯒ ꯆꯥꯛꯁꯨ ꯂꯩꯔꯦ ꯑꯗꯨꯒ ꯀꯩꯅꯣꯁꯨ ꯂꯩ ꯑꯗꯨꯒ ꯑꯥ ꯆꯥꯛꯇꯨꯅ ꯑꯩꯈꯣꯏꯒꯤ ꯑꯃ ꯀꯣꯏ ꯆꯜꯂꯨꯕꯗꯣ ꯀꯣꯏ ꯆꯠꯂꯨꯕꯗꯨꯒꯤ ꯌꯥꯎꯗꯕ ꯃꯤꯁꯤꯡꯒꯤ ꯑꯣꯏꯅ ꯄꯨꯟꯅ ꯁꯤꯟꯕꯅꯦꯕ ꯄꯩꯁꯥ ꯂꯦꯝꯕꯗꯨꯒꯤ ꯑꯗꯨꯗꯨꯅ ꯑꯩꯈꯣꯏꯗꯤ ꯆꯥꯕꯨꯗꯤ ꯑꯗꯨꯝ ꯌꯥꯎꯔꯅꯤ
ꯎꯝ
ꯎꯝ ꯑꯣꯖꯥꯇ ꯁꯔꯝ
ꯅꯪ ꯅꯪ ꯌꯦꯟꯁꯤꯡ ꯊꯣꯡꯗꯔꯤꯕꯣ
ꯄꯨꯡ ꯇꯥꯔꯦ ꯀꯛꯑꯣ
ꯅꯪ ꯅꯅꯦ ꯑꯩꯅ ꯇꯥꯎꯔꯛꯇꯦ
ꯇꯥꯕ꯭ꯔꯣ ꯎꯝ ꯑꯩ ꯆꯥꯗꯦ ꯁꯥꯔ